ꯍꯜꯂꯣ ꯅꯨꯡꯉꯥꯏꯔꯤꯕꯣ ꯅꯨꯡꯉꯥꯏꯔꯤꯕꯣ
ꯁꯥꯃꯟꯕꯒꯤ ꯅꯨꯡꯉꯥꯏꯇ꯭ꯔꯦ
ꯁꯤ ꯅꯅꯨꯡ ꯆꯥ ꯆꯕ꯭ꯔꯥ ꯑꯩꯈꯣꯏ ꯗꯤ ꯅꯧꯖꯋꯦ
ꯌꯦꯁ ꯀ ꯀꯗꯒ
ꯅꯣꯡ ꯅꯣꯡ ꯀꯟꯅꯁꯨ ꯅꯣꯡ ꯀꯟꯅ ꯆꯨꯋꯦ ꯑꯩꯈꯣꯏꯒꯤ ꯕꯥꯕꯦꯜꯗ ꯌꯥꯎꯕ ꯅꯣꯍꯥꯒꯤꯗꯣ ꯑꯗꯨ ꯃꯇꯝꯗ ꯐꯣꯔꯇꯤ ꯗꯦꯖ ꯅꯣꯡ ꯆꯨꯗ꯭ꯔꯣ ꯑꯗꯨꯃꯥꯏꯅ ꯑꯗꯨꯃꯥꯏꯅ ꯇꯧꯔꯛꯇꯧ ꯃꯥꯜꯂꯦ ꯅꯨꯃꯤꯠ ꯃꯉꯥ ꯁꯨꯔꯦ ꯉꯁꯤ ꯅ ꯅꯣꯡ ꯆꯨꯕ
ꯅꯪ ꯁꯥꯠ ꯍꯥ ꯇꯔꯦ
ꯅꯨꯡꯁꯥ ꯊꯣꯛꯇꯦ ꯑꯁ ꯏꯁꯤꯡꯒꯁꯦ ꯂꯣꯏ ꯆꯥꯎꯔꯦ
ꯑꯗꯨꯗꯤ ꯍꯤ ꯁꯦꯝꯕ ꯍꯧꯥꯎꯔꯣ
ꯍꯤ ꯁꯦꯝꯒꯦ ꯇꯧ ꯑꯩꯈꯣꯏꯅ ꯀꯛꯅꯕ ꯀꯔꯤ ꯀꯔꯤꯅꯣ ꯈꯣꯠꯂꯥꯏ ꯂꯩ
ꯑꯔꯦꯗ ꯁꯤꯤꯕ ꯇꯥ ꯅ
ꯁꯤꯗ ꯁꯤꯕ ꯇꯥꯔꯦ ꯎꯄꯥꯏ ꯂꯩꯇꯦ ꯅꯣꯍꯥ ꯃꯇꯝꯗꯒ ꯆꯞ ꯃꯥꯟꯅꯔꯒꯗꯤ ꯍꯣꯏ ꯁꯤꯕ ꯇꯥꯔꯦꯁꯨ
ꯅ ꯁꯈꯔꯦꯗ
ꯎꯝ ꯅꯣꯡ ꯑꯗꯨꯝ ꯆꯨꯕꯅꯤꯅ ꯀꯣ ꯍꯥꯏꯗꯤ ꯏꯁꯤꯡꯕꯨꯗꯤ ꯆꯥꯎꯗꯤ ꯆꯥꯎꯗ꯭ꯔꯤꯕꯑꯔꯤꯕ ꯍꯧꯖꯤꯛ ꯍꯧꯖꯤꯛꯄꯨꯗꯤ ꯭ꯂ ꯍꯧꯖꯤꯩ ꯏ ꯒꯤ ꯕ꯭ꯂꯦꯡꯀꯦꯠ ꯌꯥꯎꯔꯒ ꯇꯨꯝꯃꯤꯅꯦ ꯍꯧꯁꯦ
ꯑꯥꯁ ꯑꯩꯈꯣꯏꯗꯤ ꯅꯨꯡꯁꯥ ꯁꯥꯃꯟꯕꯒꯤ ꯑꯁ ꯌꯥꯗ꯭ꯔꯦꯅꯦ ꯑꯁ ꯍꯨꯃꯥꯡ ꯁꯥꯕꯗꯨ
ꯖꯨꯄꯤꯇꯔꯗꯩ ꯑꯣꯏꯔꯝꯗꯧ ꯃꯥꯜꯂꯦ ꯑꯗꯨꯗꯤ
ꯃꯥꯔꯁ ꯀ ꯖꯨꯄꯤꯤꯇꯔ ꯅ ꯖꯨꯕꯤꯇꯔꯗꯤ ꯂꯥꯄꯦ
ꯃ ꯄꯇꯥꯗꯤ ꯂꯄ ꯃꯥꯥꯖ ꯈꯔꯅꯥ ꯀꯣ ꯃꯥꯂꯦꯒ ꯅ ꯃꯥꯔꯖꯇ ꯀꯩꯅꯣ ꯁꯥꯏꯀꯜꯗ ꯆꯠꯂꯤꯔꯣ ꯑꯣꯣ ꯁꯔꯦ
ꯀꯩ ꯈꯔꯅꯦ ꯆꯞ ꯁꯥꯏꯀꯜ ꯀꯩꯀꯩ ꯑꯣꯇꯣ ꯌꯥꯎꯗꯦ ꯁꯤꯗ
ꯎꯝ ꯃꯥꯁꯤꯗ ꯈꯔ ꯅꯛꯄꯅꯤꯅ ꯁꯀꯔꯒꯨꯝꯕ ꯔꯤꯃ
ꯁꯥꯏꯀ ꯁꯥꯏꯀꯜ ꯊꯧꯕ ꯍꯩꯇꯕꯒꯤ ꯑꯗꯨꯝꯔꯣꯀꯦꯅ ꯁꯕꯅꯤꯗ
ꯅꯪ ꯆꯀꯔ ꯊꯧꯕ ꯍꯩꯔꯤꯗꯨꯗꯤ
ꯍꯗꯦ ꯀꯗꯥ ꯏꯒ
ꯎꯝ ꯍꯩꯕ ꯃꯥꯦꯗꯅ ꯅꯪ ꯅꯠꯇ꯭ꯔꯥ ꯁꯥꯏꯀꯜ ꯊꯧꯕꯗꯣ ꯅꯍꯥꯟ ꯍꯩꯕꯗꯣ ꯑꯣ ꯑꯗꯣ ꯃꯥꯔꯁ ꯍꯣꯏ ꯑꯣ ꯃꯥꯔꯁ ꯐꯖ ꯂꯩꯔꯕꯅꯤꯅ ꯑꯃꯨꯛ ꯍꯩ ꯗ꯭ꯔꯦꯕꯒꯣ ꯊꯧꯗꯕ
ꯔꯣꯀꯦ ꯈꯛꯇ ꯆꯪꯉꯅꯤꯅ ꯈꯪꯖꯔꯦ ꯍꯩ ꯍꯩꯇꯔꯦ ꯍꯣꯏ ꯀꯥꯎꯔꯦ ꯑꯃꯨꯛ
ꯀꯔꯣꯀꯦ ꯑꯗꯨ ꯐꯖꯅ ꯊꯧꯕ ꯍꯩꯔꯕꯝꯃꯦ ꯃꯅꯦ
ꯍꯥꯏꯥꯏꯕꯅꯦ ꯂꯥꯏꯁꯦꯟꯦꯟꯁ ꯐ꯭ꯔꯦ
ꯎꯝ ꯑꯗꯨ ꯔꯣꯀꯦꯠ ꯀꯩꯅꯣꯗꯨꯁꯨ ꯑꯁꯤ ꯃꯥꯔꯁꯀ ꯑꯩꯈꯣꯏ ꯄ꯭ꯔꯤꯊꯤꯕꯤꯒꯤ ꯃꯔꯛꯇ ꯑꯩ ꯄꯨꯂꯤꯁ ꯄꯣꯁꯀꯨꯝꯕ ꯂꯩꯕ꯭ꯔ
ꯁꯤꯁꯤꯡꯅ
ꯑꯦꯂꯅꯖꯤꯡꯅꯥ ꯂꯥꯏꯁꯦꯟꯁꯀ ꯄꯥꯏꯗ꯭ꯔꯗꯤ ꯐꯥꯗ꯭ꯔꯣ
ꯐꯥꯔꯒ ꯑꯗꯨꯝ ꯌꯦꯦꯜꯗ ꯀꯩꯅꯣ
ꯃꯣꯏ ꯑꯦꯂꯤꯟꯁꯒꯤ ꯑꯦꯂꯤꯟꯁꯀꯤ ꯖꯦꯜꯗ ꯅꯪ ꯐꯣꯇꯣ ꯌꯥꯎꯔꯛꯇ꯭ꯔꯣ
ꯀꯔꯤ ꯀꯔꯤꯅꯣ ꯌꯥꯎꯕꯅꯦꯕ
ꯃꯣꯏ ꯑꯦꯗꯤ ꯖꯦꯜꯗ ꯃꯣꯏ ꯑꯦꯂꯤꯌꯟꯁꯒꯤ ꯖꯦꯜꯗꯣ ꯀꯃꯥꯏꯅ ꯇꯧꯒꯦ ꯌꯣꯠꯀ ꯐꯥꯕ꯭ꯔꯥ ꯀꯃꯥꯏꯅ ꯇꯧꯒꯦ
ꯑꯁ ꯈꯥꯗꯦꯅꯦ ꯕꯣ ꯀ ꯌꯥꯝ ꯑꯃ ꯍꯦ ꯁꯦꯀ꯭ꯌꯨꯔꯤꯇꯤ ꯑꯣꯏꯕ ꯃꯤꯁꯤꯡ ꯒꯥꯔꯗ ꯗ ꯃꯤ ꯌꯥ ꯕ ꯔꯣꯕꯣꯠ ꯀ ꯑꯦꯂꯤꯟꯁ ꯀ ꯑ ꯃꯁꯛꯁꯤꯡꯗꯨꯣ ꯀꯤꯕ ꯈꯛꯇꯅꯦ
ꯎ ꯃꯁꯛꯁꯤꯡꯗ ꯃꯣꯏ ꯄꯋꯔꯒ ꯂꯩꯕ꯭ꯔꯣ
ꯑꯣꯏ ꯌꯥꯝ ꯂꯩꯗ ꯑꯗꯨ ꯀꯣꯛ ꯌꯥꯝ ꯀꯟꯗꯤ ꯀꯟꯕ ꯑꯍ ꯑꯍ ꯑꯍ ꯌꯥꯝꯅꯁꯨ ꯀꯩ ꯍꯥꯏꯗꯣꯏꯔꯥ ꯏꯟꯇꯤꯂꯤ ꯖꯦꯟ ꯑꯣꯏꯕꯀꯣ ꯍꯩꯕ ꯁꯤꯡꯕ
ꯄꯋꯥꯔ ꯌꯥꯝ ꯌꯥꯎꯗ꯭ꯔꯁꯨ ꯃꯣꯏ ꯏꯟꯇꯤꯂꯤꯖꯦꯟꯅ ꯑꯗꯨꯝ ꯀꯩꯅꯣ ꯇꯧꯕꯀꯣ
ꯅꯪꯁꯨ ꯀꯣꯏꯔꯛꯑꯣ ꯂꯩꯅꯤꯡꯔ ꯗꯤ ꯑꯦ ꯑꯍ ꯍ ꯂꯥꯏꯁꯦꯟꯁ ꯌꯥꯎꯗ꯭ꯔꯒ ꯂꯥꯛꯑꯣꯅꯦ ꯍꯨꯝ
ꯈꯪꯗꯦꯅꯦ ꯑꯩꯁꯨ ꯆꯠꯂꯨꯁꯤꯔꯥ ꯀꯤꯂꯣꯃꯤꯇꯔ ꯀꯌꯥꯃꯨꯛ ꯂꯥꯞꯀꯦ
ꯑꯁ ꯅꯛꯇꯤ ꯅꯛ ꯄꯅꯤꯗ
ꯅꯛꯑꯦ ꯑꯩꯗꯤ ꯑ ꯃꯥꯔ ꯁꯇ ꯁꯥꯏꯀꯜ ꯊꯧꯗ꯭ꯔꯤꯕꯀꯣ ꯑꯗ ꯀꯩꯊꯦꯜ ꯃꯝꯕꯤ ꯐꯥꯎꯗꯤ ꯊꯧꯔꯒ ꯑꯃꯔꯛ ꯆꯠꯈ꯭ꯔꯦ ꯑꯩꯗꯤ ꯑ ꯍꯤ ꯍꯤ ꯍꯤ ꯍꯤ ꯑꯩ ꯁꯤꯕ ꯁꯤꯕ ꯀꯤꯕꯅꯤꯅ
ꯍꯣꯏ ꯑ ꯅꯣꯡꯃꯨꯛ ꯑꯗꯨꯝ ꯆꯨꯔꯒ ꯂꯩꯔꯦ ꯗꯤ ꯅꯣꯏꯗ ꯁꯤꯔ
ꯎꯝ ꯃꯥꯔꯁꯇ ꯈꯪꯗꯦ ꯃꯥꯔꯁꯇ ꯏꯁꯤꯡꯒ ꯐꯪꯕ꯭ꯔꯣ
ꯏꯁꯤꯡ ꯊꯛꯅꯗ꯭ꯔꯦꯗ ꯑꯈꯣꯏꯗꯤ
ꯑꯗꯨꯝ ꯃꯥꯔꯁꯇ ꯂꯩꯔꯗꯤ ꯏꯁꯤꯡ ꯑꯗꯨꯝ ꯄꯥꯝꯗ꯭ꯔꯦ ꯊ ꯊꯛ ꯊꯛꯇ꯭ꯔꯦꯕꯀꯣ ꯊꯛꯅꯤꯡꯗꯕ ꯊꯛꯅꯤꯡꯗꯕ ꯑꯥ ꯑꯁ ꯑꯗꯨꯗꯤ ꯌꯥꯝ ꯅꯨꯡꯉꯥꯏꯔꯝꯗꯧ ꯃꯥꯜꯂꯦ ꯍꯨꯃꯥꯡꯒ ꯊꯣꯛꯄ꯭ꯔꯣ
ꯍꯨꯃꯥꯡꯗꯤ ꯊꯣꯛꯏ ꯍꯣꯏ ꯁꯥꯕꯒꯤ
ꯎꯝ ꯎꯝ ꯑꯗꯣ ꯀꯩꯅꯣꯃ ꯅꯪ ꯑꯑ ꯑꯁ ꯄꯥꯃꯨꯏꯗ ꯅꯪ ꯀꯝꯄ꯭ꯂꯦꯛꯁꯟꯗꯣ ꯑꯥ ꯄ꯭ꯔꯤꯊꯤꯕꯤ ꯑꯥꯔꯠꯇ ꯂꯩꯕ ꯀꯥꯟꯗꯗꯤ ꯌꯥꯝ ꯉꯧꯔ
ꯑꯁ ꯍꯧꯖꯤꯛꯇꯤ ꯅꯦꯒ꯭ꯔꯣꯒ ꯃꯥꯜ ꯕ꯭ꯂ ꯑꯩ ꯑꯩ ꯁꯦ ꯍꯤ ꯍꯤ
ꯎꯝ ꯑꯃꯨꯛ ꯑꯃꯨꯛ ꯎꯅꯔ ꯗꯨꯗꯤ ꯀꯩꯩꯅꯣ ꯇꯧꯗꯧ ꯃꯥꯜꯂꯕ ꯁꯛꯀ ꯂꯣꯏ ꯈꯪꯅꯗꯧ ꯃꯥꯟꯗꯕ
ꯈꯪꯉꯔꯣꯏ ꯁꯛꯁꯦ ꯑꯩꯅ ꯑꯣ ꯅꯪ ꯁꯤ ꯑꯅꯦ ꯍꯥꯏꯗ꯭ꯔꯦ ꯑꯗꯨꯗꯤ ꯅꯪ ꯈꯪꯉ꯭ꯔꯣ ꯑꯩꯕꯨꯣ
ꯑ ꯑ ꯀꯩꯅꯣ ꯀꯩꯅꯣꯗ ꯃꯣꯏ ꯃꯥꯔꯁꯇ ꯑꯙꯔꯒꯨꯝꯕ ꯄꯥꯏꯅꯕ꯭ꯔꯥ
ꯣ ꯑꯗꯨꯝꯁ ꯚꯦꯔꯤꯐꯤꯀꯦꯁꯟꯒꯨꯝꯕ ꯇꯧꯅꯤꯡꯉꯥꯏꯗꯤ ꯄꯥꯏꯕꯅꯦꯕ ꯅꯪꯖꯔꯕꯅꯤ ꯅꯁꯤꯂꯝꯝꯒꯨꯝ ꯃꯗꯥ ꯁꯤꯁꯤꯡꯄꯦ
ꯃꯣꯏ ꯑꯦꯂꯤꯟꯁꯤꯡꯗꯣ ꯀꯅ ꯌꯥꯝ ꯏꯁꯇ꯭ꯔꯤꯛ ꯑꯣꯏꯕꯇꯕꯨ
ꯑꯁ ꯄꯖꯔꯗꯤ ꯇꯥꯎꯅꯦꯦ ꯔꯣꯜꯁꯦ ꯊꯨꯒꯥꯏꯔꯗꯤ
ꯝ ꯀꯃꯥꯏꯅ ꯇꯧꯕꯅꯣ ꯈꯪꯉꯅꯤꯅꯦ ꯇꯟꯕꯨ ꯇꯟꯕ ꯑꯃ ꯌꯥꯎꯋꯦ ꯑꯗꯣ ꯅꯪ ꯉꯁꯥꯏ ꯍꯥꯏꯗꯣ ꯃꯣꯏ ꯃꯥꯔꯁꯀꯤ ꯇꯤꯛꯀꯦꯠ ꯀꯛꯐꯝꯗꯨꯕꯨ ꯀꯥꯏ ꯀꯛꯇꯣꯏꯅꯣ ꯍꯧꯖꯤꯔꯤ ꯀꯩ ꯀꯛꯇꯣꯏ
ꯑꯣꯟꯂꯥꯏꯟꯁꯨ ꯀꯛꯄ ꯌꯥꯕꯅꯦ ꯑꯗꯨꯗꯤ ꯐꯦꯁꯕꯨꯛꯇꯒ ꯏꯟꯁꯇꯥꯒ꯭ꯔꯥꯝꯗ ꯄꯦꯖ ꯑꯃ ꯌꯥꯎꯕꯅꯦꯕ ꯋꯦ ꯇꯨ ꯃꯥꯔꯁ ꯍꯥꯏꯔꯒ ꯑ
ꯑ ꯑꯁ ꯑꯗꯨꯗꯤ ꯑꯗꯨꯗꯤ ꯑꯩꯁꯨ ꯀꯌꯥ ꯀꯌꯥ ꯀꯌꯥꯅꯣ ꯇꯤꯀꯦꯠ ꯑꯃꯗ ꯃꯥꯔꯁ ꯐꯥꯎ ꯆꯠꯄꯗ
ꯑꯁꯃꯥꯏꯅꯆꯕꯁꯦ ꯇꯤꯛꯀꯦꯠꯁꯦ ꯇꯤꯛꯀꯦꯠ ꯍꯥꯏꯔꯤꯗꯣ ꯄꯩꯁꯥ ꯈꯛꯇ ꯅꯠꯇꯦꯕ ꯅꯪꯒꯤꯕ꯭ꯂꯥꯛ ꯁꯦꯝꯦꯝ ꯄꯥꯎꯁꯨ ꯂꯥꯎꯒꯗꯔꯤꯕ
ꯑꯁ ꯑꯗ ꯗꯤ ꯂꯨꯍꯦ ꯂꯤꯇꯔ ꯑꯃ ꯂꯧꯈ꯭ꯔꯗꯤ
ꯑꯗꯨꯅꯦ ꯑꯁ ꯄꯩꯁꯥꯗꯤ ꯌꯥꯝ ꯍꯥꯏꯕꯗꯤ ꯌꯥꯝꯗꯤ ꯇꯥꯡꯗꯤ ꯇꯥꯡꯗꯦꯕꯀꯣ ꯅꯥꯏꯟ ꯊꯥꯎꯖꯟ ꯈꯛꯇꯅꯦꯕ ꯑꯗꯨ ꯅꯪꯒꯤ ꯍꯧꯖꯤꯛ ꯁꯦ ꯂꯨꯔꯤꯕꯁꯦ ꯅꯪꯒꯤ ꯕ꯭ꯂꯠꯇꯨꯅꯤꯕ ꯕ꯭ꯂꯗꯁꯦ ꯂꯤꯇꯔ ꯑꯃ ꯂꯧꯔꯅꯤꯕ ꯑꯗꯨꯒ ꯄꯩꯁꯥꯗꯨꯒ ꯑꯗꯨꯗꯤꯗ ꯌꯥꯔꯦ
꯭ꯂ꯭ꯂ ꯕ꯭ꯂꯠ ꯁꯣ ꯀꯩꯅꯣ ꯇꯧꯕ꯭ꯔꯥ ꯒ꯭ꯔꯨꯞ ꯈꯔ ꯕ꯭ꯂꯠ ꯒ꯭ꯔꯨꯞ ꯃꯈꯜ ꯂꯩꯇ꯭ꯔꯣ ꯑꯦ ꯕꯤ ꯑꯣ ꯀꯥꯏꯅ
ꯑꯦꯗ꯭ꯔꯥꯁ ꯂꯤꯇꯥꯔ ꯑꯃ ꯑꯣꯏꯔꯗꯤ ꯌꯥꯔꯦꯗ
ꯑꯗ ꯆꯠꯄ ꯌꯥꯗꯕ ꯕ꯭ꯂꯗ ꯒ꯭ꯔꯨꯞꯁꯨ ꯌꯥꯎꯕ꯭ꯔꯥ ꯁꯤꯅꯤꯗ ꯑꯩꯅ ꯈꯪꯅꯤꯡꯕꯅꯦ
ꯑꯗꯗꯤ ꯌꯥꯏꯛ ꯍꯪ ꯍꯥꯎꯗ꯭ꯔꯦ
ꯃꯣꯏ ꯑꯦꯟ ꯑꯦꯂꯤꯂꯤꯌꯥꯟꯁꯤꯡꯗꯨ ꯁꯥꯊꯤꯕꯅꯤꯅ ꯁꯨꯃꯥꯏꯅꯒ ꯇꯧꯔꯛꯇꯧ ꯃꯥꯟꯕ ꯂꯝꯕꯤ ꯃꯌꯥꯏꯗꯒ ꯃꯥꯔꯁ ꯑꯥꯔꯠꯀꯤ ꯃꯔꯛꯁꯤꯗ ꯐꯥꯈ꯭ꯔꯗꯤ ꯀꯃꯥꯏꯅ ꯇꯧꯕ
ꯑꯗꯨ ꯅꯪꯒꯤ ꯔꯤꯛꯁꯅꯦ ꯈꯪꯗ꯭ꯔꯦ ꯑꯗꯨ ꯑꯩꯈꯣꯏ ꯃ ꯉꯝꯗ
ꯃꯥꯁꯇꯔꯤꯀꯣ ꯑꯩ ꯃꯔꯔꯁꯇ꯭ꯔꯦ ꯑꯗ ꯑꯩꯈꯣꯏ ꯏꯁꯤꯡ ꯏꯁꯤꯡꯗꯣ ꯆꯥꯎꯕꯅꯤꯅ ꯆꯥꯎꯗꯅꯕ ꯄꯔꯊꯅꯥ ꯇꯧꯔꯒꯦ
ꯍꯣꯏ ꯐꯥꯁꯇꯤꯡ ꯇꯧꯔꯣ ꯆꯥꯛ ꯆꯥꯗꯕꯤꯗ
ꯎꯝ ꯑꯗ ꯀꯩꯅꯣ ꯃꯥꯔꯁꯇ ꯅꯦꯠꯋꯥꯛꯁꯦ ꯀꯩꯝ ꯇꯧꯒꯗꯕ ꯃꯥꯜꯂꯦꯀꯣ ꯑꯗꯨꯝ ꯅꯪꯒꯤ ꯈꯣꯟꯖꯦꯜꯁꯦ ꯑꯗꯨꯝ ꯌꯥꯝ ꯁꯦꯡꯅ ꯇꯦ
ꯑꯩꯈꯣꯏꯗꯤ ꯁꯚꯦꯟ ꯖꯤ ꯌꯧꯔꯦ
ꯑꯁ ꯃꯣꯏꯗꯤ ꯂꯦꯚꯦꯜꯗꯤ ꯌꯥꯝ ꯋꯥꯡꯉꯦ ꯐꯥꯏꯚ ꯀꯩꯅꯣ ꯑꯗꯨꯗ ꯃꯣꯕꯥ ꯖꯩꯒꯨꯝꯕ ꯑꯗꯨꯝ ꯁꯥꯟꯅꯕ꯭ꯔꯥ
ꯑ ꯁꯥꯟꯅꯕꯅꯦ ꯍꯣꯏꯕ ꯐꯖꯒꯦ ꯍꯦꯔꯣꯁꯤꯡꯗꯣ ꯁꯤꯗ ꯌꯥꯎꯕꯅꯦ
ꯑ ꯌꯥꯝꯅꯒ ꯍꯔꯣꯁ ꯃꯣꯕꯥꯏꯜ ꯌꯦꯡꯒꯤꯦ ꯍꯦꯔꯣꯁꯤꯡꯗ ꯄ ꯋꯥꯔꯤ ꯌꯥꯝ ꯀꯜꯂꯝꯕꯅꯦ
ꯍꯣꯏ ꯑꯜꯐꯥꯒꯨꯝꯕ ꯑꯜꯗꯣꯁꯀꯨꯝꯕ ꯃꯣꯏꯁꯦ ꯌꯥꯎꯕꯅꯦꯕ ꯁꯤꯗ ꯃꯣꯏꯒꯤ ꯀ꯭ꯂꯂꯣꯟꯁꯨ ꯌꯥꯎꯕ ꯍꯅꯦ ꯌꯥꯝ ꯂꯩꯕꯅꯦ ꯗꯕ꯭ꯂꯤꯎ ꯀꯦꯗ
ꯑꯣ
ꯔꯤꯌꯦꯜ ꯂꯥꯏꯐꯇ ꯁꯥꯟꯅꯔꯒ ꯂꯥꯛꯑꯦ ꯁꯤꯗꯗꯤ ꯑꯁ ꯒꯦꯝꯗ ꯁꯥꯟꯅꯗ꯭ꯔꯁꯨ ꯌꯥꯔꯦ ꯑꯗꯨꯝ ꯔꯤꯌꯦꯜ ꯂꯥꯏꯐ ꯏꯇ ꯌꯦꯡꯅꯤꯡꯒ ꯂꯩꯕꯅꯦ ꯑꯩ ꯐꯣꯏꯔꯦ
ꯑꯁ ꯃꯣꯕꯥꯏꯜ ꯗꯤꯖꯥꯏꯟꯁꯨ ꯄꯨꯔꯥ ꯀꯩꯅꯣꯅꯦ ꯑꯦꯌꯟꯒꯤ ꯑꯦꯂꯤꯌꯟ ꯇꯥꯏꯞꯇꯅꯦꯕ ꯑꯗꯨꯗꯤ
ꯑꯗꯨꯅꯦ ꯑꯗꯨꯒꯤꯅꯦ
ꯑꯩꯈꯣꯏ ꯄ꯭ꯔꯤꯊꯤꯕꯤꯗꯒꯤ ꯃꯣꯏꯅ ꯄꯋꯥꯔ ꯀꯜꯂꯤꯁꯦ ꯏꯁꯇꯦꯟꯗꯔꯠ ꯀꯩꯅꯣ ꯋꯥꯡꯕꯁꯦ
ꯎꯝ ꯍꯤꯡꯕꯁꯨ ꯍꯩꯕꯁꯨ ꯀꯣ
ꯎꯝ ꯑꯗꯨꯗꯤ ꯃꯥꯔꯆ ꯈꯨꯠꯇ ꯂꯩꯕ ꯑꯦꯂꯤꯟꯁꯤꯡ ꯂꯣꯏ ꯐꯨꯗꯠꯄ ꯌꯥꯔꯦꯅꯦ
ꯂꯥꯛꯑꯣ ꯇ꯭ꯔꯥꯏ ꯇꯧꯅꯤ ꯑꯩꯁꯨ ꯇꯧꯔꯒ ꯂꯩꯕꯅꯦ ꯍꯩꯕꯨꯗꯤ
ꯎꯝꯗꯤꯅꯦ ꯃꯣꯏ ꯑꯦꯂꯤꯟ ꯑꯗꯨ
ꯇꯝꯕꯤꯒꯦ ꯂꯥ
ꯆꯐꯒꯤ ꯒꯤ ꯇꯥꯎ ꯃꯅꯦ ꯆꯕꯅ ꯂꯣꯏ
ꯑꯦ ꯁꯔꯦ ꯁꯔꯦ ꯅꯣꯡ
ꯁꯅꯥꯁꯦꯅꯦ ꯅꯪ ꯔꯦꯡ ꯁꯅꯕ ꯎꯗꯍꯦ ꯅꯪꯕꯨꯗꯤ
ꯍꯌꯦꯡ ꯁꯥꯟꯅꯕ ꯎꯗ ꯉꯔꯥꯡꯗ ꯁꯥꯟꯅꯒꯦ ꯇꯧꯕꯅꯦ ꯑꯩ ꯐ꯭ꯔꯦꯟ ꯌꯥꯗꯕ ꯕ꯭ꯔꯍꯣꯗ ꯑꯗꯨꯝ ꯁꯥꯟꯅꯩ
ꯑꯩꯗꯤ ꯔꯦꯡ ꯈꯛꯇ ꯁꯤꯟꯅꯕꯅꯦꯕ ꯑꯗꯨ ꯅꯠꯇ꯭ꯔꯒ ꯀ꯭ꯂꯥꯁ ꯁꯤꯛꯁꯀꯨꯝꯕꯗ ꯔꯦꯡ ꯗꯤ ꯑꯩꯒꯤ ꯑꯣꯟꯂꯥꯏꯟ ꯐ꯭ꯔꯦꯟꯁꯤꯡꯗ ꯌꯥꯎꯔꯗꯤ ꯑꯗꯨꯝ ꯁꯥꯟꯅꯑꯦ ꯏꯊꯟꯇ ꯑꯣꯏꯔꯗꯤ ꯄꯥꯛ ꯁꯅꯗꯦ
ꯍꯧꯖꯤꯛ ꯁꯥꯟꯅꯁꯤꯔꯣ ꯕ꯭ꯌꯨꯖꯤ ꯑꯣꯏꯕ꯭ꯔꯣ
ꯍꯧꯖꯤꯛꯁꯦ ꯑꯁ ꯅꯨꯡꯁꯥ ꯁꯥꯕꯅꯤꯅ ꯐꯣꯟꯗꯣ ꯑꯗꯨꯝ ꯑꯣꯕꯔꯍꯤꯠ ꯇꯧꯔꯅꯤ ꯑꯃꯨꯛꯀ ꯑꯩꯁꯦ ꯇꯟꯕꯗꯨꯒꯤ
ꯑꯦ ꯑꯗꯨ ꯁꯥꯟꯅꯔꯣꯏ ꯍꯥꯏꯔꯣ
ꯅꯨꯡꯗꯥꯡꯒꯨꯝꯕꯗ ꯁꯥꯟꯅꯁꯤꯅꯦ
ꯅꯨꯡꯗꯥꯡꯒꯨꯝꯕꯗꯤ ꯕꯣꯜ ꯑꯃꯨꯛ ꯌꯦꯡꯉꯤꯗꯅ
ꯍꯣꯗꯤ ꯃ ꯂꯩꯅ ꯇꯦꯟ ꯊꯥꯔꯇꯤꯗ ꯅꯠꯇ꯭ꯔꯣ ꯈꯪꯗꯦ ꯄꯨꯡ ꯌꯥꯗ꯭ꯔꯥ ꯉꯁꯤꯁꯦ
ꯑꯗꯨ ꯅꯥꯏꯟ ꯊꯥꯔꯇꯤꯗ ꯍꯧꯕꯁꯨ ꯌꯥꯎꯕꯅꯤꯀꯣ
ꯉꯁꯤꯗꯤꯗꯤ ꯈꯔ ꯊꯦꯡꯔꯝꯒꯅꯦ
ꯍꯧꯖꯤꯛ ꯁꯥꯟꯅꯔꯁꯦ
ꯍꯣꯏ ꯃꯦꯠꯆ ꯑꯃ ꯁꯥꯟꯅꯔꯁꯦ ꯑꯗꯣ ꯄꯔꯗꯤ ꯏꯟꯅꯪꯕꯨꯣꯔꯤꯕꯣꯦ ꯇꯧꯕꯤꯒꯦ
ꯑ ꯆꯉꯀꯣ ꯆꯉꯅꯤꯀꯣ ꯊꯝꯃꯦ ꯊꯝꯃꯦ ꯎꯝ